ꯍꯂꯣ
ꯀꯔꯤꯅꯣ
ꯅꯪꯗꯤ
ꯑꯣ ꯑꯩꯗꯤ ꯊꯕꯛ ꯃꯆꯥ ꯑꯃ ꯆꯠꯀꯦꯅ ꯍꯧꯖꯤꯛ ꯇꯠꯊꯣꯛꯇ ꯉꯥꯏꯔꯤ
ꯀꯔꯤ ꯊꯕ
ꯍꯥꯏꯁꯤꯔꯥ ꯍꯣꯠ
ꯆꯥꯖ ꯆꯂꯣ ꯏꯠꯇ꯭ꯔꯣ
ꯀꯂ꯭ꯥꯁ ꯆꯠꯄ ꯃꯇꯝꯗ ꯄꯣꯠ ꯍꯣꯟꯕ ꯆꯠꯁꯦ ꯍꯥꯏꯅ ꯀꯧꯕ ꯆꯥꯔꯖꯁꯤ ꯃꯊꯪꯗꯁꯨ ꯆꯠꯄ ꯌꯥꯏ ꯄꯣꯠ ꯍꯣꯟꯕꯗꯤ ꯃꯊꯪꯁꯨ ꯆꯠꯄ ꯌꯥꯏ ꯑꯗꯨꯁꯨ ꯅꯨꯡꯉꯥꯏ ꯇꯕ
ꯑꯣ ꯍꯧꯖꯤꯛꯇꯤ ꯆꯠꯇꯕ
ꯍꯧꯖꯤꯛ ꯃꯇꯦꯡꯈꯞ ꯄꯣꯠ ꯍꯣꯟꯕ ꯃꯇꯦꯡꯇ ꯇꯧꯖꯒꯦ ꯍꯥꯏꯅ
ꯍꯥꯏꯗꯤ ꯀꯔꯤ ꯊꯕꯛ ꯑꯣꯏ ꯎꯝ ꯀꯔꯤ ꯂꯩꯕ꯭ꯔꯕ
ꯎꯝ ꯀꯩ ꯍꯥꯏꯁꯦꯔꯦ ꯔꯦꯟ ꯍꯥꯏꯕ ꯇꯔꯦ ꯔꯦꯟ ꯂꯩꯔꯒ ꯑꯃꯨꯛ ꯑꯇꯣꯞꯄ ꯃꯐꯝꯗ ꯂꯩꯅꯕ ꯑ ꯄꯣꯠ ꯇ꯭ꯔꯥꯟꯁꯐꯥꯔ ꯇꯧꯅꯤꯅ
ꯑꯣ ꯌꯥꯏꯌꯦꯦꯅꯦ ꯑꯗꯨꯗꯤ
ꯇꯨꯝꯕ꯭ꯔꯣ ꯅꯪꯗꯤ
ꯍꯒꯗꯂꯦ ꯆꯥ ꯆꯠꯅꯤꯉ
ꯑꯣ
ꯑ
ꯇꯔ ꯆꯠ ꯅꯤꯡꯉ
ꯍꯣꯏ ꯆꯔ ꯆ ꯆꯠ ꯅꯕ ꯂꯕ ꯀꯣ ꯅꯣꯡꯉꯜꯂꯤꯗ ꯄꯨꯡ ꯑꯍꯨꯝꯗ
ꯑꯣ
ꯀꯔꯤ ꯍꯣꯅꯥ ꯁꯤꯒ
ꯑꯩꯈꯣꯏꯔꯣꯝ ꯆꯥꯁ ꯑꯁ ꯇꯥꯈꯔꯦ ꯍ꯭ꯔꯦ
ꯑꯣ ꯑꯩꯈꯣꯏꯗꯤ ꯄꯨꯡ ꯑꯍꯨꯝꯗꯅꯦꯅ
ꯌꯥꯏꯅꯤ
ꯑ ꯅ ꯀꯔꯤ ꯍꯣꯠꯅꯔꯤꯕ꯭ꯔꯣ ꯅꯪꯅꯦ
ꯀꯗꯁꯨꯣ ꯍꯅ ꯗ꯭ꯔꯦꯗ ꯂꯣꯏꯔꯦ ꯍꯥꯏꯕ ꯇꯥꯔꯦ
ꯑꯣ ꯆꯍꯤ ꯀꯌꯥ ꯁꯨꯔꯦ
ꯆꯍꯤꯗꯤ ꯇ꯭ꯋꯦꯟꯇꯤ ꯐꯣꯔ ꯈꯛꯇꯅꯤꯅ
ꯑꯉꯥꯡ ꯑꯣꯏꯔꯤꯩꯗꯀꯣ
ꯋꯥ ꯑꯣꯏ ꯑꯗꯨ ꯒꯦꯖꯌꯦꯁꯟ ꯈꯛ ꯂꯣꯏꯔꯒ ꯑꯗꯨꯝ ꯌꯨꯝꯗ ꯂꯩꯔꯦ
ꯑꯣ ꯊꯕꯛꯁꯤ ꯗꯦ
ꯊ ꯋꯥꯛꯇ ꯍꯥꯟꯗꯤ ꯀꯔꯤ ꯀ꯭ꯔꯥ ꯑꯦꯛꯖꯝꯔꯥ ꯑ ꯀꯩꯅꯁꯤꯔ ꯑꯥꯔꯃꯤꯒꯤꯔꯥ ꯀꯔꯤꯒꯤꯔꯥꯗ ꯈꯔꯗꯤ ꯇꯧꯕꯅꯦ ꯑꯗꯣ ꯂꯣꯏ ꯁꯦꯞ ꯑꯣꯏꯕ ꯃꯨꯛ ꯍꯨꯟꯅꯅꯤꯡꯉꯥꯏ ꯈꯔ ꯇꯜꯂꯦ ꯑꯗꯨꯒꯤ ꯌꯨꯝꯗ ꯑꯗꯨꯝ ꯂꯩꯔꯦ
ꯑꯃꯨꯛ ꯇꯧꯑꯣꯗꯅ
ꯎꯝ ꯃꯇꯝ ꯈꯔ ꯐꯔꯗꯤ ꯑꯃꯨꯛ ꯇꯧꯒ
ꯑꯣ ꯑꯕꯥ ꯄꯥꯇꯥꯟꯒꯨꯝꯕ ꯊꯕꯛ ꯇꯥꯔꯗꯤ ꯍꯥꯏꯕꯤꯔꯛꯑꯅꯦ
ꯍ ꯇꯥꯏꯝꯒꯃꯗꯨ ꯌꯥꯏꯅꯦ
ꯍꯥꯏꯕꯤꯔꯛꯑꯣ ꯇꯥꯔꯗꯤ ꯂꯩꯁꯥꯕꯤꯒꯦ
ꯑꯠꯆꯥ ꯑꯠꯆꯥ ꯄꯇꯥꯡꯕꯗꯤ ꯌꯥꯝ ꯂꯩꯅꯤꯗ
ꯊꯤꯕ ꯐꯪꯗꯦ ꯑꯩꯈꯣꯏ ꯊꯤꯕ ꯆꯠꯂꯦ ꯅꯪ ꯅꯪ ꯈꯪꯉꯗꯤ ꯍꯥꯏꯕꯤꯔꯛꯑꯣ
ꯌꯥꯏ ꯍꯥꯥꯛ ꯥꯏ ꯔꯤꯁ
ꯑꯥ
ꯑ ꯁꯨꯡ ꯁꯪꯗ ꯄꯣꯠ ꯍꯗ ꯋꯥꯀꯅꯤ ꯍꯣꯏ ꯍꯣꯏ ꯊꯥꯕ꯭ꯔꯣ
ꯑꯂꯣ
ꯑꯣ ꯁꯣꯝꯗꯤ ꯀꯔꯤ ꯀꯅꯤ ꯍꯣꯠꯅꯔꯤꯒꯦ
ꯑꯩ ꯀꯔꯤꯁꯨ ꯍꯣꯠꯅꯗ꯭ꯔꯦ ꯄꯥꯔꯠ ꯇꯥꯏꯝ ꯊꯤꯔ ꯐꯪꯗꯕ
ꯑ
ꯍꯥ ꯑ
ꯀꯇꯥꯟꯁꯨ ꯃꯒꯤ ꯌꯥꯝ ꯂꯩꯅꯤꯗ
ꯐꯥꯉꯗꯕꯅꯤꯅꯦ
ꯄꯥꯝꯕ ꯄꯥꯝꯅꯕꯗꯤ ꯈꯪꯈ꯭ꯔꯦ ꯂꯩꯕ ꯌꯥꯝꯅ
ꯂꯣꯏ ꯇꯝꯅꯗ ꯂ ꯂꯩꯇꯦ ꯂꯩꯇ ꯉꯗ ꯍꯌꯦꯦ
ꯍ ꯂꯥꯏ ꯈꯨ꯭ꯔꯣꯃꯣ ꯀꯥꯏꯗ ꯊ ꯍ
ꯍꯜꯂꯣ ꯇꯄꯔ ꯇꯕ꯭ꯔ
ꯀꯗ ꯍꯥꯏꯅ ꯔꯤꯗ ꯑ ꯇꯥꯡ ꯈꯅ ꯅꯥꯥꯡꯉ
ꯑꯁ